ꯑꯣ
ꯃꯤ ꯂꯩꯇꯕ꯭ꯔꯣ
ꯎꯝ ꯂꯩꯌꯦ ꯂꯩꯌꯦ ꯅꯪꯒꯤ ꯈꯣꯟꯅꯤꯀꯣ ꯐꯖ ꯐꯖꯅ ꯇꯥꯗꯦ
ꯌꯨꯝꯁꯦ ꯃꯤ ꯂꯩꯇꯦ ꯍꯥꯏꯕ꯭ꯔꯣ
ꯂꯩꯌꯦ ꯂꯩꯌꯦ
ꯂꯩꯌꯦ ꯏꯁꯁ ꯌꯥꯝ ꯃꯇꯝ ꯂꯧꯋꯦ
ꯅꯪꯒꯤ ꯈꯣꯟ ꯄꯪ ꯇꯥꯠ
ꯄꯪ ꯇꯥꯠ ꯍꯧꯖꯤꯛꯇꯤ ꯇꯥꯕ꯭ꯔꯣ
ꯍꯣꯏ ꯍꯣꯏ
ꯍꯣꯏ ꯍꯣꯏ ꯑꯦꯁ ꯆꯥꯛ ꯆꯥꯔꯕ꯭ꯔꯣ ꯏꯗꯦꯝꯃ
ꯍꯣꯏ ꯆꯥꯔꯒ ꯐꯝꯔꯒ ꯂꯩꯌꯦ ꯍꯧꯖꯤꯛ
ꯐꯝꯔꯒ ꯂꯩꯌꯦ ꯍꯧꯖꯤꯛ ꯏꯁ ꯀꯔꯤꯒꯤ ꯐꯝꯕ꯭ꯔꯣ
ꯆꯥꯕ ꯂꯣꯏꯕ ꯀꯥꯟ
ꯆꯥꯕ ꯂꯣꯏꯕ ꯀꯥꯟꯗ ꯐꯦꯡꯕ ꯂꯣꯏꯔꯕ꯭ꯔꯣ
ꯀꯩ ꯍꯥꯏꯕ
ꯀꯩ ꯍꯥꯏꯕ ꯀꯣꯟ ꯐꯡꯕ ꯂꯣꯏꯔꯕ꯭ꯔꯣ ꯍꯥꯏꯕ
ꯎꯝ
ꯐ ꯆꯥꯕ ꯂꯣꯏꯕꯗꯣ ꯅꯪꯅ ꯆꯥꯕ ꯂꯣꯏꯕ ꯑꯗꯨꯗꯣ ꯑꯗꯨ ꯀꯣꯜ ꯂꯤꯛ ꯐꯦꯡꯕ ꯂꯣꯏꯔꯕ꯭ꯔꯥ ꯍꯥꯏꯕꯅꯦ ꯂꯣꯏꯈ꯭ꯔꯦ ꯍꯣꯏ ꯍꯣꯏ ꯂꯣꯏꯔꯦ ꯂꯣꯏꯅꯃꯛ ꯂꯣꯏꯈ꯭ꯔꯦ ꯍꯧꯖꯤꯛ ꯇꯨꯝꯅꯤꯡꯉꯥꯏꯅꯦ ꯑꯁ ꯃꯤꯗꯤ ꯃꯔꯝ ꯌꯥꯝ ꯃꯣꯛꯏꯀꯣ
ꯅꯪ ꯅꯪꯗꯤ
ꯍꯥꯏꯗꯤ ꯆꯥꯛ ꯍꯦꯛ ꯆꯥꯠꯇꯣꯛꯑꯒ ꯐꯝꯃꯦ ꯃꯄꯥꯟꯗ ꯊꯣꯛꯂꯛꯄꯅꯦ ꯀꯔꯤ ꯃꯊꯦꯜ ꯇꯧꯔꯒꯦ ꯉꯁꯤꯗꯤ ꯅꯪ ꯐꯨꯠꯕꯣꯜ ꯌꯦꯡꯕ ꯆꯠꯔꯔꯣ ꯑꯁ ꯈꯪꯗꯦ ꯆꯠꯁꯦꯂ ꯆꯠꯂꯣꯏꯁꯦꯔ ꯑꯗꯣ ꯉꯁꯤꯗꯤ ꯆꯠꯅꯤꯡꯗ꯭ꯔꯦꯗ ꯅꯪ ꯅꯪꯕꯨꯁꯨ ꯀꯧꯕ ꯇꯟꯈ꯭ꯔꯤꯅꯦ ꯅꯪ ꯉꯁꯤꯒꯤ ꯑ ꯐꯖꯕ ꯂꯩꯕꯅꯦ ꯉꯁꯤ ꯎꯝ ꯌꯦꯡꯕ ꯅꯨꯡꯉꯥꯏꯕꯅꯦ ꯌꯦꯡꯉꯣ ꯍꯣꯏ ꯑꯗꯨ ꯆꯠꯄꯗꯤ ꯐꯔꯛ ꯇꯥꯏ ꯀꯩ ꯏꯟꯁꯥꯡ ꯆꯥꯔꯦ ꯅꯪꯗꯤ ꯑꯁ ꯉꯁꯤ ꯑꯩꯈꯣꯏꯒꯤ ꯌꯦꯟꯁꯥꯡ ꯗꯣ ꯍꯥꯎꯃꯟꯕꯅ ꯂꯣꯏꯔꯦ ꯍꯥꯃꯟꯕꯗꯣ ꯀꯔꯤ ꯀꯔꯤꯅꯣ
ꯑ ꯎꯁꯣꯏ ꯎꯁꯣꯏ ꯑꯁ ꯐꯖꯅ ꯆꯥꯕꯤꯈ꯭ꯔꯦꯍꯦ ꯉꯁꯤꯗꯤ ꯀꯌꯥꯃꯨꯛꯁꯨ ꯍꯥꯎꯕꯔꯣ ꯎꯁꯣꯏ ꯐꯖꯟ ꯍꯖ
ꯎꯝ
ꯍꯣꯏ ꯐꯖꯅ ꯆꯥꯕꯤ ꯑꯦ ꯑꯃꯦꯠꯄ ꯑꯃ ꯑꯗꯨꯒ ꯈꯥꯃꯦꯟ ꯑꯁꯥꯡꯕ ꯑꯣ ꯑꯁ
ꯑꯍꯥꯎ ꯑꯍꯥꯎꯕ ꯆꯥꯕꯅꯤꯅ
ꯍꯣꯏ ꯑꯍꯥꯎ ꯍꯥꯎꯕ ꯆꯥꯏ ꯌꯦ ꯉꯁꯤꯒꯤ ꯅꯣꯏꯁꯨ ꯆꯥꯔꯝꯒꯅꯤ ꯀꯩꯅꯣ ꯅꯣꯏꯁꯨ ꯂꯧ ꯆꯠꯄꯅ
ꯑꯩꯈꯣꯏꯗꯤ ꯆꯥꯅꯤꯡꯉꯥꯏ ꯂꯩ ꯂꯩꯁꯨ ꯂꯩꯇꯦ
ꯑꯍꯥꯎ ꯍꯥꯎꯕ ꯄꯨꯔꯛꯇꯦ ꯍꯥꯏꯔꯣ ꯅꯣꯏ ꯃꯥ
ꯎꯝ ꯄꯨꯔꯛꯇꯦꯅꯦ
ꯄꯨꯔꯛꯂꯝꯒꯅꯤꯗ ꯀꯩꯁꯨ ꯂꯩꯇꯦ ꯍꯥꯏ ꯑꯁ ꯂꯣꯏꯔꯦꯍꯦ ꯀꯔꯤꯁꯨ ꯂꯩ ꯂꯧꯗꯨꯕꯨ ꯀꯩꯁꯨ ꯂꯩꯇꯦ ꯍꯥꯏꯔꯗꯤ ꯋꯥ ꯂꯣꯏꯔꯦꯍꯦ
ꯑꯁ ꯑꯩꯗꯤ ꯍꯧꯖꯤꯛ ꯄꯨꯛ ꯅꯥꯕꯗꯣ ꯑꯗꯨꯒꯤ ꯑꯁ
ꯌꯥꯝꯃꯜꯗꯥꯔꯦ ꯍ ꯍꯌꯦꯡꯗꯤ ꯀꯔꯤ ꯀꯔꯤ ꯇꯧꯒꯅꯤ ꯅꯪ
ꯀꯔꯤ ꯀꯔꯤ ꯇꯧꯒꯅꯤ ꯅꯪ ꯍꯌꯦꯡꯗꯤ ꯑꯩꯈꯣꯏ ꯆꯠꯊꯣꯛꯀꯅꯤꯅ ꯃꯍꯥꯔꯣꯝꯖ ꯑꯣ ꯑꯣ ꯑꯣ ꯑꯣ ꯑꯁ ꯂꯣꯏꯔꯦ ꯐꯨꯔꯤꯠ ꯆꯂꯣꯏꯅ ꯆꯣꯠꯂꯦ ꯭ꯔꯦ ꯑꯩꯪ ꯑꯃꯨꯛ ꯄꯥꯏꯕꯗ ꯅꯪꯁꯨ ꯌꯥꯝ ꯊꯨꯅ ꯀꯥꯎꯋꯦ ꯅꯪ ꯕꯣꯜ ꯌꯦꯡꯒꯦ ꯍꯥꯏꯕ꯭ꯔꯣ ꯉꯁꯤ ꯑꯩꯗꯤ ꯑꯩꯒꯤ ꯐꯣꯟꯗ ꯌꯦꯡꯈ꯭ꯔꯒꯦ ꯉꯁꯤꯗꯤ ꯅꯦ ꯇꯨꯝꯁꯨ ꯇꯨꯝꯅꯤꯡꯕ ꯌꯦꯡꯁꯨ ꯌꯦꯡꯅꯤꯡꯕ ꯑꯣ ꯅꯪꯗꯤ ꯌꯦꯡꯉꯗꯤ ꯅꯣꯏ ꯌꯨꯝꯗ ꯌꯦꯡꯒꯅꯤ ꯉꯁꯤꯗꯤꯀꯣ
ꯍꯣꯏ
ꯑꯩꯗꯤ ꯅꯨꯡꯉꯥꯏ ꯍꯦꯛ ꯑꯥꯗ ꯌꯦꯡꯕꯁꯨ ꯑꯩꯒꯤ ꯗꯇꯥ ꯑꯩꯒꯤꯒꯤ
ꯎꯝ ꯎꯝ ꯀꯔꯤ ꯍꯥꯏꯁꯤꯔꯥ ꯑꯩꯒꯤ ꯐꯣꯟꯗꯣ ꯗꯇꯥꯗꯣ ꯂꯤꯃꯤꯠ ꯇꯧꯕꯗꯣ ꯑꯗꯨꯒꯤ ꯐꯣꯟꯗ ꯌꯦꯡꯕ ꯅꯨꯡꯉꯥꯏꯇꯦꯕ
ꯎꯝ ꯍꯣꯏ ꯍꯧꯖꯤꯛ ꯇꯤꯚꯤ ꯂꯩꯕꯅꯦ ꯇꯤꯕꯤꯗ ꯌꯦꯡꯉꯣ ꯀꯩꯅꯣ
ꯇꯤꯚꯤꯗ ꯌꯦꯡꯅꯤꯡꯉꯥꯏ ꯀꯨꯝꯕꯗꯣ ꯇꯜꯂꯦ
ꯇꯣꯦ ꯏꯁꯁ ꯑꯜꯂꯗꯤ ꯑꯩ ꯋꯥ ꯉꯥꯡꯅꯤꯡꯗ꯭ꯔꯦꯀꯣ ꯀꯔꯤꯕꯨ ꯍꯥꯏꯔꯨꯗꯣꯏꯅꯣ ꯈꯪꯗ꯭ꯔꯦ ꯑꯩ
ꯑꯩ
ꯑꯁꯦꯡꯕꯒꯤꯅꯦ ꯀꯩꯅꯣ ꯅꯣꯛꯏꯁꯤꯕꯣ
ꯑꯩ ꯂꯣꯛꯀꯅꯨ ꯍꯥꯏꯕ꯭ꯔꯣ ꯅꯣꯛꯅꯤꯡꯂꯁꯨ
ꯅꯣꯛꯑꯣ ꯅꯣꯛꯑꯣ ꯑꯁ ꯉꯁꯤ ꯌꯥꯝꯅ ꯐꯖꯕꯗꯤ ꯑꯣꯏꯍꯦ ꯍ ꯏꯊꯟꯇꯅꯤ ꯑꯁ ꯆꯥꯃꯜ ꯆꯥꯃꯜꯁꯨ ꯑꯥꯎ ꯋꯥꯏ ꯍꯥꯏꯕꯗꯨꯅꯦꯍꯦ ꯄꯨꯛꯇꯣ ꯎꯝ
ꯍꯣꯏ ꯑꯗꯨꯅꯦ
ꯍꯣꯏ ꯑꯗꯨꯅꯦ ꯌꯥꯝ ꯆꯥꯔꯗꯤꯀꯣ ꯂꯩꯕꯗ ꯅꯨꯡꯉꯥꯏꯇꯦ
ꯑ ꯈꯖꯤꯛ ꯈꯖꯤꯛꯇꯪ ꯆꯥꯎ ꯑꯗꯨꯗꯤ ꯅꯪꯒꯤ ꯍꯦꯜꯠꯁꯨ ꯅꯨꯡꯉꯥꯏꯒꯅꯤ ꯗꯥꯏꯖꯦꯁꯟꯁꯨ ꯅꯨꯡꯉꯥꯏꯒꯅꯤ
ꯑꯗꯨꯕꯨꯗꯤ
ꯍꯌꯦꯡ ꯅꯣꯡ ꯅꯣꯡ ꯇꯥꯔꯗꯤ ꯐꯒꯗꯧꯕ ꯅꯣꯡ ꯆꯨꯔꯗꯤ
ꯣꯡ ꯆꯦ ꯏꯁ ꯀꯔꯤꯒꯤ
ꯌꯥꯝ ꯁꯥꯕꯗꯣ ꯑꯩ ꯃꯃꯥꯡꯗ ꯆꯠꯅꯤꯡꯗꯦ
ꯃꯃꯥꯡꯗ ꯆꯠꯅꯤꯡꯒꯦ ꯁꯣꯏꯗꯕꯤ ꯇꯥꯗ ꯇꯥꯔꯛꯀꯅꯤ ꯉꯁꯥꯏ ꯑꯁ ꯈꯨꯠꯁꯥ ꯑꯃꯅꯦꯍꯦ ꯇꯥꯗꯤ ꯇꯥꯔꯛꯄꯗꯕꯨ ꯃꯥꯜꯂꯤ ꯑꯗꯨ ꯇꯜꯂ
ꯎꯝ ꯍꯌꯦ ꯄꯨꯡ ꯀꯌꯥꯗ ꯂꯥꯛꯀꯦꯔꯥ ꯍꯥꯏꯕ꯭ꯔꯣ ꯅꯣꯏ
ꯄꯨꯡ ꯀꯌꯥꯗ ꯂꯥꯛꯀꯗꯕ꯭ꯔꯣ ꯈꯪꯗꯦ ꯄꯨꯡ ꯇꯔꯦꯠ ꯅꯤꯄꯥꯜ ꯃꯥꯄꯜꯗ ꯂꯥꯛꯑꯣ ꯍꯥꯏꯁꯤꯗꯤ
ꯎ
ꯍꯣꯏ ꯄꯨꯡ ꯄꯟꯗ ꯂꯥꯛꯑꯣ ꯍꯥꯏꯌꯦꯦ ꯑꯌꯨꯛꯇꯠꯄ ꯌꯥꯝ
ꯀꯔꯤ ꯍꯥꯏꯁꯔꯥ
ꯀꯔꯤ ꯍꯥꯏꯁꯤꯔꯥ ꯉꯟꯅ ꯍꯧꯒꯠꯄ ꯇꯥꯔꯦꯔ ꯑꯗꯨꯒ ꯅꯨꯄꯥꯁꯤꯡꯅ ꯄꯨꯡ ꯇꯔꯦꯠꯇ ꯂꯥꯛꯑꯣ ꯍꯥꯏꯌꯦ
ꯑꯣꯝ ꯑꯗꯨ ꯅꯪꯗꯤ
ꯑꯗꯨ ꯅꯪꯗꯤ ꯄꯨꯡ ꯀꯌꯥ ꯀꯌꯥꯗ ꯇꯨꯝꯕ꯭ꯔꯣ ꯍꯧꯖꯤꯛꯀꯥꯟ ꯑꯁ ꯉꯔꯥꯡꯗꯤ ꯊꯦꯡꯅ ꯇꯨꯝꯃꯦ ꯇꯔꯥꯃꯥꯊꯣꯏ ꯕꯥꯔꯣ ꯇꯥꯗꯣꯔꯦ ꯉꯔꯥꯡ ꯇꯨꯝꯕꯗꯤ ꯑꯗꯨ ꯑꯗꯨꯝ ꯕꯣꯜꯕꯨ ꯌꯦꯡꯗ꯭ꯔꯗꯤ ꯑꯗꯨꯝ ꯃꯥꯄꯜ ꯃꯈꯥꯏ ꯇꯔꯥ ꯃꯈꯥꯏ ꯇꯔꯥ ꯑꯗꯨꯝ ꯇꯨꯝꯃꯦꯗ
ꯍꯧꯒꯄꯗꯤꯦ
ꯍꯧꯒꯠꯄꯒꯦ ꯍꯧꯒꯠꯄꯗꯤ ꯈꯪꯗꯦ ꯍꯧꯒꯠꯄꯗꯤ ꯃꯉꯥ ꯃꯈꯥꯏ ꯍꯧꯒꯠꯄꯁꯨ ꯌꯥꯎꯋꯦ ꯇꯔꯨꯛ ꯉꯁꯤ ꯇꯔꯨꯛ ꯍꯧꯒꯠꯂꯦ ꯍꯪꯅꯦ ꯅꯨꯡꯇꯤꯒꯤ ꯑꯩꯒꯤꯗꯤ ꯂꯩꯇꯦ ꯌꯥꯝ ꯍꯣꯡꯕꯅꯦ ꯑꯩꯒꯤꯗꯤ ꯉꯟꯕꯁꯨ ꯌꯥꯎꯋꯦ ꯉꯟꯗꯕꯁꯨ ꯌꯥꯎꯋꯦ
ꯆꯥꯛ ꯊꯣꯡꯕ꯭ꯔꯣ ꯑꯣꯔ ꯏꯃꯥꯅ ꯊꯣꯡꯕ꯭ꯔꯣ
ꯊꯣꯡꯕ꯭ꯔꯣ ꯑꯗꯨꯝ ꯑꯩ ꯅꯪꯉꯒ ꯑꯩ ꯊꯣꯡꯉꯦ ꯅꯪꯗ꯭ꯔꯒ ꯏꯃꯥꯅ ꯊꯣꯡꯉꯦ ꯑꯗꯨꯝ ꯇꯧꯋꯦ ꯅꯪꯗꯤ
ꯅꯨꯡꯉꯥꯏꯦ ꯑꯩꯗꯤꯦ
ꯑꯩꯗꯤ ꯑꯩꯗꯤ ꯅꯨꯡꯗꯥꯡꯗ ꯊꯣꯡꯉꯦ ꯏꯃꯥꯅ ꯑꯌꯨꯛꯇ ꯊꯣꯡꯉꯦ ꯑꯣ ꯑꯩꯗꯤ ꯑꯌꯨꯛꯇ ꯊꯣꯡꯕꯁꯨ ꯌꯥꯎꯋꯦ
ꯑꯦꯁꯅꯤꯗ
ꯊꯣꯡꯗꯅꯕ
ꯍꯥꯏꯕ ꯉꯝꯗꯤ
ꯀꯩ ꯍꯥꯏꯕꯅꯣ
ꯑꯦꯁꯣ ꯍꯥꯏꯥꯏꯇ
ꯍꯥꯏꯕ ꯅꯨꯡꯉꯥꯏꯔꯒ
ꯅꯪꯁꯨ ꯀꯣ ꯀꯣ ꯇꯧꯔꯛꯅ ꯑꯩ ꯑꯩ ꯑꯩ ꯈꯛꯇ ꯇꯧꯔꯛꯑꯦ
ꯑꯩ ꯈꯛꯇ ꯇꯧꯔꯛꯑꯦ ꯑꯗꯨ ꯑꯩꯁꯨ ꯅꯣꯏꯔꯣꯝ ꯅꯣꯏꯔꯣꯝꯗ ꯀꯥꯔꯛꯀꯦ ꯍꯥꯏꯔꯦ ꯇꯧꯔꯛꯀꯅꯤ ꯀꯔꯤꯅꯣ ꯑꯩꯁꯨ ꯅꯣꯏ ꯉꯁꯤ ꯑꯩ ꯅꯣꯏꯗ ꯂꯥꯛꯀꯦ ꯇꯧꯕꯅꯦꯕ ꯈꯪꯕ꯭ꯔꯥ ꯑꯗꯨꯀꯥꯟꯗ ꯑꯃꯨꯛ ꯊꯦꯡꯃꯟꯈ꯭ꯔꯕ ꯅꯣꯡ ꯇꯥꯕꯒꯤꯕ ꯅꯣꯡ ꯇꯥꯕꯒꯤ ꯑꯃꯨꯛ ꯂꯥꯛꯇꯕꯅꯦ ꯅꯣꯏꯗ
ꯎꯝ ꯌꯥ
ꯅꯠꯇ꯭ꯔꯗꯤ ꯂꯥꯛꯀꯗꯕꯅꯦ
ꯑꯩꯗꯤ ꯈꯪꯍꯧꯗ꯭ꯔꯤꯅ
ꯑꯩꯗꯤ ꯈꯪꯍꯧꯗ꯭ꯔꯦꯅ ꯎꯝ ꯈꯪꯉꯣꯏ ꯅꯪꯗꯤ
ꯎꯝ ꯎꯝ
ꯅꯣꯡꯁꯦ ꯕꯦꯔꯥ ꯂꯩꯕ
ꯍꯣꯏ ꯍꯧꯖꯤꯛꯀꯥꯟ ꯀꯣ
ꯍꯣꯏ ꯍꯧꯖꯤꯛꯀꯥꯟ ꯀꯣ ꯍꯣꯏ ꯌꯥꯝ ꯍꯥꯏꯕ ꯉꯝꯗꯦ ꯑꯩꯈꯣꯏ ꯃꯥꯅꯦ ꯅꯨꯡꯁꯥꯁꯨ ꯅꯣꯡꯁꯨ ꯑꯗꯨꯒ ꯑꯩꯈꯣꯏꯁꯨ ꯅꯠꯇ꯭ꯔꯣ ꯅꯪ ꯃꯄꯥꯟ ꯊꯣꯛꯄ ꯀꯥꯟꯗꯣ ꯎꯝ ꯍꯣꯏ ꯃꯄꯥꯟ ꯊꯣꯛꯄ ꯀꯥꯟꯗ ꯁꯇꯤꯟ ꯄꯥꯏꯣ ꯀꯩꯗꯧꯔꯒꯦ ꯑꯣ ꯍꯣ ꯍꯣ ꯍꯣꯏꯅꯦ ꯑꯗꯨꯕꯨꯗꯤ ꯄꯥꯏꯔꯒ ꯆꯠꯀꯅꯤ ꯀꯔꯤ ꯀꯩꯅꯣ ꯅꯨꯡꯁꯥ ꯁꯥꯔꯁꯨ ꯄꯥꯏꯒꯅꯤ ꯅꯣꯡ ꯇꯥꯔꯁꯨ ꯄꯥꯏꯒꯅꯤ ꯑꯩꯗꯤ ꯑꯗꯨꯝ ꯁꯇꯤꯟꯗꯤ ꯄꯥꯏꯕꯅꯤ ꯑꯗꯨꯕꯨ ꯌꯥꯝꯅ ꯃꯥꯡꯒꯟꯕ ꯑꯩꯒꯤꯁꯦ ꯎꯝ ꯁꯥꯇꯤꯟꯁꯦ ꯁꯥꯇꯤꯟꯁꯨ ꯑꯅꯧꯕ ꯂꯩꯗ꯭ꯔꯗꯤ ꯌꯥꯔ ꯌꯥꯝꯅ ꯃꯥꯡꯈ꯭ꯔꯦ
ꯑꯣ ꯇꯣ ꯑꯍꯟ ꯑꯍꯟ ꯑꯍꯟ ꯍꯧꯕꯅꯤꯅ
ꯑꯍ ꯑꯣꯏꯔꯝ ꯑꯗꯨꯒꯤ ꯑꯣꯏꯔꯝꯒꯅꯤ ꯑꯩꯈꯣꯏꯗꯤ ꯑꯉꯥꯡꯅꯤꯅꯀꯣ ꯑꯗꯨꯝ ꯈꯪꯉꯦꯗ ꯑ ꯑꯩꯁꯨ ꯁꯇꯤꯟ ꯐꯖꯕ ꯑꯃꯗꯤ ꯂꯩꯅꯤꯡꯉꯦ ꯑꯗꯨ ꯀꯥꯏꯗ ꯐꯪꯒꯦꯔꯥ ꯈꯪꯗꯦ
ꯅ‌ꯣꯅꯦ ꯅꯣꯅꯦꯗ ꯐꯪꯅꯤ
ꯅ‌ꯦꯗ ꯐꯪꯅꯤ ꯀꯩꯊꯦꯜꯗ ꯐꯪꯒꯅꯤ ꯍꯥꯏꯔꯣ ꯅꯪꯒꯤꯁꯦ ꯑ ꯀꯩꯊ‌ꯦꯜ ꯗ ꯀꯩꯊꯦꯜꯗ ꯈꯪꯗꯦꯅꯦ ꯅꯣꯡꯃ ꯅꯣꯡꯃ ꯆꯠꯁꯦ ꯑ‌ꯧ ꯅꯪꯗꯤ ꯄꯩꯁꯥ ꯈꯔ ꯄꯥꯏꯕ ꯅꯠꯇ꯭ꯔꯣ ꯑꯗꯨ ꯑ ꯑꯗꯨ ꯑꯗꯨ
ꯎꯝ ꯈꯩꯊ‌‌ꯦꯜꯗ‌‌‍ꯣ
ꯀꯩꯊꯦꯜꯗꯀꯣ ꯍꯣꯏ ꯌꯥꯝ ꯇꯥꯡꯕꯅꯤꯀꯣ ꯑꯣ ꯇꯥꯡꯕ ꯑꯗꯨꯗꯤ ꯂꯩꯔꯔꯣꯏꯁꯤꯗ ꯑꯗꯨꯗꯤ ꯄ‌ꯣꯠ ꯆꯩꯁ‌ꯦ ꯌꯥꯝ ꯇꯥꯡꯕꯅ‌‌ꯦ ꯑꯥ ꯍꯣꯏ ꯃꯇꯝꯅ ꯄꯨꯔꯛꯄꯅꯤꯅ ꯎꯄꯥꯏ ꯂꯩꯇꯦ ꯈꯪꯗꯦ ꯒ꯭ꯌꯥꯟꯒ ꯇꯥꯗꯦ ꯄꯩꯁꯥꯒ ꯄꯥꯏꯕꯅꯦ ꯍꯌꯦꯡꯗꯤ ꯀꯔꯤ ꯀꯔꯤ ꯇꯧꯏ ꯑ‌ꯣ ꯍꯌ‌ꯦꯡꯗꯤ ꯂꯥꯛꯃꯤꯟꯅꯁꯤꯀꯣ ꯑꯩꯈꯣꯏꯗꯣ ꯃꯇꯝ ꯂꯥꯛꯁꯦ ꯅꯠꯇ꯭ꯔꯒ ꯂꯥꯛꯃꯤꯟ ꯅ ꯁ‌ꯦ ꯍꯧꯒꯠꯄ ꯊꯦꯡꯉꯦ ꯀꯥ ꯇꯧꯔꯝ ꯇꯧꯒꯅꯤꯀꯣ ꯍꯧꯒꯠ ꯍꯧꯀꯠ ꯊꯦꯡꯕꯤ ꯅꯪꯗꯤ
ꯑꯁ ꯑꯩꯗꯤ ꯑꯩꯅꯦ ꯍꯧꯒꯠ ꯉꯟꯅ ꯍꯧꯒꯠꯄꯁꯦ ꯑꯩꯈꯣꯏꯒꯤ ꯌꯨꯝꯗ ꯑꯩꯈꯣꯏ ꯑꯩꯈꯣꯏꯒꯤ ꯌꯨꯝꯗ ꯑꯩꯅꯅꯦ ꯌꯦꯟꯅ ꯍꯧꯒꯠꯄꯁꯦ
ꯌꯦꯅ ꯍꯧꯒꯠꯄꯁ‌ꯦ ꯑ ꯅꯪꯅ ꯈ꯭ꯋꯥꯏꯗꯒꯤ ꯉꯟꯅ ꯍꯧꯒꯠꯄ ꯃꯤꯁꯦ ꯅꯪ ꯑꯣꯏꯔꯝꯃꯦ
ꯍꯣꯏ
ꯌꯥꯝ ꯃꯔꯝ ꯃꯣꯛꯄ ꯎꯝ
ꯍꯌꯦꯡ ꯑꯌ‌‌ꯦꯡ ꯍꯌꯦꯡꯗꯤ ꯊꯦꯡꯒꯅꯨꯀꯣ
ꯊꯥꯕꯤ ꯃꯆꯥ ꯑꯣꯏꯔꯝꯃꯤꯕ
ꯍꯌꯦꯡꯗꯤ ꯊꯦꯡꯒꯅꯨꯕ
ꯍꯌ‌ꯦꯡꯗꯤ ꯊꯦꯡꯒꯨꯕ ꯊ‌‌ꯦꯡꯉ‌ꯣꯏ ꯍ‍ꯦ ꯏꯁ ꯑꯩꯉꯣꯟꯗ ꯅꯪꯅꯤ ꯊꯦꯡꯒꯗꯧꯕꯗꯤ ꯑꯩꯉꯣꯟꯗꯒ ꯍꯥꯏꯔꯛꯄ ꯁꯥꯔꯤ ꯁꯤꯗꯤ ꯅꯪꯗꯤ ꯅꯪꯅꯦ ꯑꯩ ꯅꯠꯇꯤꯌ‌ꯦ ꯅꯪꯅꯦ ꯅꯪꯅꯤꯃꯤ